ꯄꯨ
ꯂꯕ꯭ꯔꯣ
ꯇꯥꯏꯌꯦ ꯀꯩꯗꯧꯔꯤꯅꯣ
ꯀꯗꯕꯅ
ꯆꯥꯛ ꯊꯣꯡꯅꯤꯌꯦ ꯑꯩꯗꯤ ꯅꯪꯗꯤ
ꯍꯗꯧꯔꯤ ꯅ
ꯆꯥꯛ ꯊꯣꯡꯉꯤꯌꯦ ꯅꯪꯗꯤ ꯇꯥꯗꯕ꯭ꯔꯣ
ꯅꯪꯒꯤ ꯅꯤꯉꯣꯜ ꯑꯣꯏꯔꯣ ꯑꯩꯒꯤ ꯅꯤꯉꯣꯜ ꯑꯣꯏꯔꯣ
ꯅꯪ ꯅꯪꯒꯤꯅ ꯑꯣꯏꯔꯝꯅꯤꯌꯦ
ꯑꯣꯏꯔꯝꯅꯦ ꯑꯩꯒꯤ ꯅꯉꯣꯟꯅ ꯑꯣꯏꯔꯝꯅꯦ
ꯑꯣ ꯑꯩꯗꯤ ꯐꯖꯅ ꯇꯥꯏꯌꯦ
ꯆꯥꯛ ꯊꯣꯡꯉꯕꯣ
ꯈꯪꯒꯦꯅꯦ ꯋꯥꯁꯦ ꯀꯩꯗꯧꯕꯩꯔꯥ ꯃꯤ ꯃꯈꯣꯟ ꯁꯨꯝ ꯇꯥ ꯇꯥꯗꯕ
ꯍꯜꯂꯣ ꯅꯪꯒꯤꯅꯔ ꯑꯩꯒꯤꯅꯔ ꯈꯪꯂꯤꯔ ꯭ꯔꯦ ꯅꯪꯦ ꯍꯜꯂꯣ
ꯅꯨꯡꯉꯥꯏꯖꯕ
ꯑꯣ ꯅꯪꯒꯤꯅꯦ ꯈꯔ ꯅꯨꯡꯉꯥꯏꯔꯕ ꯃꯥꯜꯂ
ꯑꯣ ꯍꯧꯖꯤꯛꯇꯤ ꯑꯃꯨꯛ ꯇꯥꯔꯦ
ꯑꯣ ꯆꯥꯛ ꯊꯣꯡꯉꯕꯣ
ꯆꯥꯛ ꯊꯣꯡꯉꯦ ꯑꯧ
ꯀꯦꯟꯖꯥ
ꯗꯥꯜ
ꯑꯣ ꯍꯥꯎꯒꯖ ꯍꯥ
ꯖꯦꯜꯒꯤ ꯌꯦꯟꯁꯥꯡꯅꯦꯕ
ꯀꯗꯤ ꯉꯅꯥ ꯀꯅꯥ ꯂꯩꯕꯤꯅ
ꯑꯩꯔꯣ
ꯑꯥꯎ
ꯆꯒ ꯂꯩꯌꯦ
ꯑꯣ
ꯏꯁꯩ ꯁꯛꯄꯤꯌꯣꯅꯦ
ꯑꯩ ꯏꯁꯩ ꯁꯛꯄ ꯍꯩꯗꯣꯏꯅꯦ
ꯑꯁ ꯑꯗꯨ ꯑꯣꯏꯔꯁꯨ ꯁꯛꯄꯤꯌꯣ ꯀꯩꯅꯣ
ꯅ ꯅ ꯅꯪ ꯑꯣꯏꯅ ꯁꯛꯀꯦꯔꯥ ꯕ ꯍꯩꯗꯧ ꯃꯥꯜꯂꯦꯗ ꯅꯪ ꯅꯪ ꯅꯪ ꯑꯣꯏꯅ ꯁꯛꯎꯅꯦ
ꯅꯪ ꯁꯥꯎꯅꯤ ꯇꯥꯒꯤꯅꯦ
ꯏꯗꯤ ꯁꯛꯄ ꯍꯩꯇꯅꯦ ꯏꯅꯥ
ꯁꯛꯄꯤꯌꯣ
ꯁꯤꯁꯦ ꯑꯩ ꯆꯛꯄ ꯍꯥꯏꯩꯇ ꯉꯁꯤꯗꯤ ꯀꯥꯏ ꯆꯠꯇꯣꯏꯅꯣ
ꯉꯁꯤ ꯑꯩꯈꯣꯏ ꯏꯁꯄꯣꯔꯠꯁ ꯗꯤ ꯑꯦꯁ ꯌꯨꯒꯤ ꯏꯁꯄꯣꯔꯠꯁ ꯃꯤꯇꯤꯡꯅꯦ ꯑꯩ ꯑꯗꯨ ꯆꯠꯀꯅꯤ
ꯑꯣ ꯏꯪ ꯀ ꯌꯥꯗ
ꯅꯥꯏꯟ ꯊꯥꯔꯇꯤ ꯑꯗꯨꯋꯥꯏꯗ
ꯑꯣ
ꯅꯪꯗꯤ ꯍꯧꯖꯤꯛ ꯀꯩꯗꯧꯔꯤꯅꯣ ꯑ ꯆꯨꯔꯦ ꯅꯪ ꯆꯨꯔꯦ ꯀꯩꯗꯧꯔꯤꯅꯣ ꯍꯧꯖꯤꯛ
ꯑꯩꯗꯤ ꯆꯥꯛ ꯊꯣꯡꯉꯤꯅꯦ
ꯀꯩ ꯌꯦꯟꯁꯥꯡ ꯊꯣꯡꯍꯗꯣꯏꯅꯣ
ꯎꯝ ꯀꯩꯅꯣ ꯊꯥꯃꯦꯟ ꯑꯁꯤꯟꯕꯤꯒ ꯉꯥ
ꯑ
ꯑꯁ ꯍꯥꯎꯋꯤꯅꯦ
ꯍꯥꯎꯋꯤ ꯆꯥꯕꯅ ꯑ
ꯑꯣ ꯃꯨꯃꯡꯗꯕꯨ ꯂꯥꯛꯀꯦ
ꯂ ꯑꯥꯎ ꯂꯥꯛ ꯅꯔꯪꯒꯀ
ꯑꯣ ꯉꯥꯏꯔꯝꯃꯣ ꯌꯥꯝꯃꯣ
ꯑꯩꯅ ꯊꯣꯡꯕꯁꯦ ꯍꯥꯎꯕꯅꯦ ꯇ꯭ꯔꯥꯏ ꯇꯧꯕ ꯍꯥꯎꯋ
ꯇ꯭ꯔꯥꯏ ꯇꯧꯒꯦ
ꯂꯥꯛꯑꯣ ꯂꯥꯛꯑꯣ
ꯆꯥꯛ ꯌꯥꯝ ꯊꯣꯡꯉꯨꯀꯣ ꯑꯩꯗꯤ ꯆꯥꯛ ꯌꯥꯝ ꯆꯥꯕꯅꯦ
ꯍꯣꯏ ꯅꯪꯒꯤ ꯆꯥꯛ ꯍꯥꯞꯄꯤꯒꯦꯀꯣ
ꯑꯣ ꯍꯥꯦꯞꯄꯤ ꯑꯣꯏꯠ ꯂꯥꯛꯀꯦ
ꯍ
ꯌꯨꯝꯗꯅ ꯇꯣꯝꯅꯅꯤꯀꯣ ꯂꯥꯏ ꯂꯩꯕ
ꯂꯅꯥꯎ ꯍꯥ
ꯌꯨꯝꯗ ꯅꯇꯣꯝꯃꯅꯤꯀꯣ ꯂꯩꯕ꯭ꯔꯥ
ꯑꯩ ꯆꯦꯒ ꯂꯩꯌꯦ
ꯏꯆꯦꯒ
ꯑꯥꯎ
ꯑꯣ
ꯀꯩꯁꯨ ꯇꯧꯔꯨꯣꯏꯗꯦ ꯏꯆꯦꯁꯤ ꯌꯥꯝ ꯐꯥꯕꯅꯦ
ꯑꯣ ꯑꯣ ꯆꯥꯛ ꯆꯥꯒꯦ ꯍꯥꯏꯔꯗꯤ ꯑꯗꯨꯝ ꯌꯥꯕ꯭ꯔꯥ
ꯌꯥꯏ ꯆꯥꯛ ꯆꯥꯕꯕꯨꯣ ꯅꯨꯡꯇꯒꯤ ꯂꯥꯛꯄ ꯌꯥꯏ ꯑꯍꯥꯎ ꯑꯍꯥꯎꯕ ꯊꯣꯡꯕꯤꯒꯦ
ꯑꯣ ꯑꯁ ꯃꯣꯗꯤꯒꯤ ꯌꯨꯝ ꯑꯣꯏꯔ ꯃꯥꯜꯂꯅꯤ ꯑꯗꯨꯗꯤ
ꯃꯗꯤ ꯍꯒꯗ ꯅꯠꯇꯗ
ꯑ ꯅꯪꯒꯤꯔꯥ ꯑꯗꯨꯗꯤꯦ
ꯈꯦꯝꯆꯥꯟꯒꯤ
ꯀꯝꯇꯥꯟꯗꯤꯦ ꯃꯤ ꯄꯥꯝꯅꯗꯕꯅꯤꯗ
ꯅꯪꯗꯤ ꯄꯃꯤꯁꯤꯗꯤ
ꯑꯣ ꯑꯩꯗꯤ ꯄꯥꯝꯃꯦ ꯌꯥꯝ ꯄꯥꯝꯃꯦ ꯑꯩꯗꯤ
ꯎꯝ ꯑꯗꯨꯅꯤꯂ ꯑꯣ
ꯑ ꯎꯝ
ꯀꯩꯗꯂꯥ ꯑꯣ
ꯂꯥꯛꯇ ꯂꯥꯛꯇ ꯏ ꯊꯥꯛ ꯇꯥꯅꯤꯡꯉ ꯑꯣ ꯆꯥꯛꯇꯣ ꯌꯥꯝ ꯊꯣꯡꯉꯝꯃꯨꯒꯣꯏ ꯂꯥꯛꯑꯅꯤ ꯍꯧꯖꯤꯛ
ꯎꯝ ꯌꯥꯝ ꯊꯨꯡꯅꯝꯒꯦꯀꯣ
ꯎꯝ ꯊꯣꯡꯉꯝꯃꯨ
ꯅꯪ ꯆꯦꯗꯤ ꯀꯩ ꯊꯕꯛ ꯇꯧꯕ
ꯏꯁ ꯀꯣꯏ ꯆꯊꯔꯗꯤ ꯃꯥ ꯍꯧꯖꯣ
ꯅꯪꯗꯤ ꯀꯥꯗꯦ
ꯀꯩꯅꯁꯪ ꯊꯣꯡ ꯍꯥ
ꯅꯪꯗꯤ ꯀꯣꯂꯦꯖ ꯀꯥꯗꯦ
ꯀꯥꯏ
ꯀꯥꯏꯗ
ꯍꯥꯏꯕ ꯌꯥꯗꯦ
ꯑꯣ
ꯀꯩꯔꯕꯣ ꯑꯃꯨꯛ
ꯌꯥꯗꯤꯅꯦ ꯀꯣꯛꯁꯦ ꯏꯕꯗꯤꯔꯥ ꯑꯗꯨꯝ ꯀꯣꯛꯁꯤ ꯌꯥꯗ꯭ꯔꯦ
ꯑꯗꯨꯝ ꯀꯥꯎꯒꯟꯕꯅꯦ
ꯎꯝ ꯅꯪꯁꯨ ꯇꯧꯔꯕꯅꯤꯀꯣ
ꯇꯧꯔꯝꯃꯦ ꯑꯩꯗꯤ ꯌꯥꯝ ꯇꯧꯔꯝꯃꯤ
ꯑꯩꯁꯅꯤ
ꯅꯪꯗꯗ꯭ꯔꯣ ꯅꯣꯏꯁ ꯍꯥꯏꯥꯏꯇ
ꯑꯁ ꯍꯧꯖꯤꯛ ꯇꯥꯏꯗ ꯈꯔ ꯈꯔ ꯅꯣꯏꯅꯗꯤ ꯀꯟꯅ ꯆꯨꯕ꯭ꯔꯣ
ꯑꯁ ꯀꯔꯤꯗꯤ ꯆꯨꯗꯦ ꯇꯥꯕꯒꯨꯝ ꯇꯥꯗꯕꯒꯨꯝ ꯑꯗꯨꯝ ꯇꯧꯋꯦ
ꯑꯩꯈꯣꯏꯅꯁꯨ ꯇꯧꯋꯦ ꯑꯁ ꯑꯩꯗꯤ ꯅꯣꯡ ꯄꯥꯝꯅꯤꯗ
ꯑꯩ ꯑꯁ ꯕꯣꯁꯅꯅꯤꯡꯉꯥꯏꯗꯤꯦ ꯑꯗꯨꯝ ꯅꯨꯡꯉꯥꯏꯕꯅꯦ
ꯑꯁ ꯅꯪ ꯕꯣꯜ ꯁꯅꯥꯕ꯭ꯔꯣ
ꯑꯧꯖꯅꯩ
ꯌꯦꯡꯕ ꯂꯥꯛꯀꯦ
ꯑꯣ ꯂꯥꯛꯑꯣ ꯑꯩꯈꯣꯏ ꯇ ꯑꯁꯤ ꯏꯁꯄꯣꯔꯠꯁꯇ ꯊꯥꯔꯁꯗꯦꯗ ꯍꯧꯔꯅꯤ
ꯑꯣ ꯂꯀ ꯀꯣ
ꯂꯥꯛꯑꯣ ꯂꯥꯛꯑꯣ ꯉꯥꯢꯔꯝꯒꯦ ꯆꯥꯛꯇꯣꯗꯤ ꯐꯤꯅ ꯄꯨꯔꯒ ꯂꯥꯛꯎ ꯀꯣ
ꯍꯣꯏ ꯇꯤꯐꯤꯟꯗ ꯐꯖꯅ ꯍꯥꯞꯄꯒ ꯄꯨꯔꯒꯦꯀꯣ ꯅꯪꯒꯤꯀꯣ
ꯑꯥ
ꯎ
ꯆꯥꯛꯇꯣ ꯌꯥꯝ ꯄꯨꯔꯛꯑꯣ ꯀꯣ
ꯌꯥꯝ ꯄꯨꯔꯛ ꯀꯦꯅꯦ
ꯍꯥꯏꯗꯤ ꯕꯣꯁꯅꯗꯨꯗꯤ ꯈꯔ ꯋꯥꯒꯅꯦꯕ
ꯎ ꯅꯪ ꯍꯥꯏꯗ꯭ꯔꯁꯅ ꯑꯩ ꯄꯨꯔꯒꯦꯀꯣ
ꯑꯣ ꯀꯩ ꯏꯟꯆ ꯄꯨꯔꯛꯇꯣꯏꯅꯣ
ꯀꯩꯅꯣ ꯅꯪ ꯅꯪ ꯅꯪ ꯀꯔꯤ ꯆꯥꯅꯤꯡꯒꯦ
ꯑꯁ ꯑꯩꯗꯤ ꯊꯦꯝꯆꯥꯥꯅ ꯑꯗꯨꯝ ꯆꯥꯕꯗꯣ ꯑꯗꯨꯝ ꯆꯥꯅꯤꯡꯉꯦ
ꯍꯧꯛ ꯍꯤꯟꯖꯥꯡꯒꯤ ꯌꯦꯟꯖꯥꯡ ꯑꯣꯏꯅ ꯄꯨꯔꯛꯒꯦꯀꯣ
ꯑꯣ ꯑꯣ ꯑꯗꯨꯁꯨ ꯌꯥꯏ ꯍꯥꯎꯕ꯭ꯔꯣ ꯑꯗꯨꯕꯨ
ꯍꯥꯎꯅꯤꯒꯦ
ꯍꯥ
ꯍꯥꯎꯋꯦ ꯍꯥꯎꯋꯦ ꯅꯪ ꯅꯨꯡꯇꯤꯒꯤ ꯆꯥꯅꯤꯡꯉꯤ ꯍꯥꯏꯔꯛꯀꯅꯤꯀꯣ
ꯅ ꯅꯪꯗꯤ ꯆꯥꯔꯕꯣ
ꯑꯩꯗꯤ ꯆꯥꯍꯥꯢꯗ
ꯑꯣ ꯑꯩꯁꯨ ꯇ꯭ꯔꯥꯏ ꯇꯧꯅꯤꯡꯉꯤ ꯅꯪ ꯊꯣꯡꯕ꯭ꯔꯣ
ꯎ ꯑꯩꯅ ꯊꯣꯡꯕꯅꯦ
ꯑꯣ ꯑꯣ ꯀꯩꯀꯩ ꯊꯝꯕ꯭ꯔꯥ ꯑꯗꯨ ꯊꯣꯡꯕꯗꯣ
ꯑꯁ ꯁꯨꯔꯦꯗ ꯃꯔꯣꯏ ꯀꯩꯀꯥ ꯂꯣꯏ ꯁꯨꯅ ꯍꯥꯞꯄꯦꯗ ꯅꯪ ꯆꯥꯕ ꯀꯥꯟꯅ ꯈꯪꯉꯅꯤ ꯊꯪꯅ ꯂꯣꯏꯅ ꯊꯝꯃꯦ
ꯑꯣ ꯑꯁ ꯅꯪ ꯆꯥꯛ ꯍꯥꯏꯔꯕꯔꯕꯅꯤꯗ
ꯑꯗꯨ ꯑꯁ ꯍꯩꯕꯒꯤꯅꯦ ꯈꯦꯝꯆꯥꯥꯟꯅ ꯑꯩ ꯀꯧꯔꯤꯁꯦ
ꯑ
ꯍꯥꯎꯕꯅꯦ ꯍꯥꯎꯕꯅꯦ
ꯎꯝ ꯑꯥꯎ ꯆꯥꯗ꯭ꯔꯤ
ꯎꯝ ꯅꯆꯦꯗꯤ ꯆꯥꯛ ꯍꯕ
ꯆꯗ꯭ꯔꯤ ꯂꯩꯌꯦ ꯃꯥꯁꯨ ꯐꯝꯃꯒ ꯃꯣꯕꯥꯏꯜ ꯃꯦꯠꯂꯒ ꯂꯩꯦ
ꯑꯣ ꯃꯥꯁꯨ ꯅꯪ ꯑꯗꯨꯃꯥꯏꯅ ꯇꯧꯕ꯭ꯔꯥ
ꯑꯁ ꯑꯩꯗꯤ ꯃꯣꯕꯥꯏꯜ ꯃꯦꯠꯇꯦꯗ
ꯃꯦꯠꯀꯅꯨ ꯑꯉꯥꯡꯅ ꯂꯥꯏꯔꯤꯛ ꯄꯥꯎ
ꯑꯧ ꯄꯥꯒꯦ ꯂꯥꯏꯔꯤꯛ ꯄꯥꯒꯦ ꯊꯦꯝꯆꯥꯅ ꯍꯥꯏꯔꯗꯤ ꯄꯥꯒꯦ
ꯎ ꯅꯪ ꯍꯧꯖꯤꯛ ꯀꯌꯥ ꯇꯝꯃꯤꯅꯣ ꯑꯃꯔ ꯑꯅꯤꯔ
ꯑꯩꯅ ꯃꯉꯥ ꯇꯔꯨꯛ ꯇꯝꯃꯦ ꯁ꯭ꯀꯨꯜ
ꯎꯝ
ꯃꯉꯥ ꯇꯔꯨꯛ ꯑꯩꯉꯣꯟꯗꯒꯤꯗꯤ ꯅꯪꯅ ꯑꯃ ꯍꯦꯟꯜꯂꯤꯅꯦ ꯑꯩ ꯃꯉꯥ ꯃꯉꯥ ꯀꯥꯗꯣꯂꯦ ꯑꯣ
ꯁ꯭ꯀꯨꯜ ꯃꯉꯥ ꯀꯥꯕ ꯌꯥꯕ꯭ꯔꯥꯅꯦ
ꯌꯥꯏ
ꯑꯁ ꯑꯩꯗꯤ ꯉꯁꯤ ꯈꯤꯇꯅꯦ ꯈꯪꯅꯤꯡꯕ
ꯅꯪꯅ ꯇꯔꯨꯛ ꯀꯥꯗ꯭ꯣꯏꯔꯤꯕ
ꯅꯠꯇꯦ ꯑꯩꯗꯤ ꯁ꯭ꯀꯨꯜ ꯀꯣ
ꯎꯝ
ꯁꯦꯃꯤꯁꯇꯔ ꯍꯥꯏꯕ ꯅꯠꯇꯦ ꯁ꯭ꯀꯨꯜ ꯑꯅꯤ ꯑꯍꯨꯝ ꯃꯔꯤ ꯃꯉꯥ ꯀꯥꯏꯑꯕ
ꯀꯔꯤꯅꯣ ꯅꯪꯒꯤꯁꯦ
ꯁ꯭ꯀꯨꯜ ꯗꯤꯐ꯭ꯔꯦꯟ ꯗꯤꯐ꯭ꯔꯦꯟ ꯁ꯭ꯀꯨꯜꯗ ꯇꯝꯝꯕ ꯑꯇꯩ ꯑꯇꯩ ꯁ꯭ꯀꯨꯜ ꯊꯦꯝꯆꯥꯟ ꯁ꯭ꯀꯨꯜꯁꯨ ꯇꯝꯕ ꯃꯣꯗꯤ ꯁ꯭ꯀꯨꯜꯁꯨ ꯇꯝꯕ ꯕꯤꯔꯦꯟ ꯁ꯭ꯀꯨꯜꯁꯨ ꯇꯝꯕ
ꯑ ꯌꯥꯃꯤꯅꯦ ꯅꯪꯒꯤꯁꯦ
ꯅꯪꯗꯤ ꯊꯦꯟ ꯆꯥꯟꯁꯀꯕ ꯀꯥꯗ꯭ꯔꯣ
ꯍꯝꯆꯥꯡꯒꯤꯅꯦ ꯍꯧꯖꯤꯛ ꯀꯥꯔꯤꯁꯦ
ꯑꯣ ꯑꯣ ꯊꯝ ꯆꯥ
ꯑꯧ ꯍꯟꯇꯟꯒꯅꯤ ꯅꯪ ꯁꯨꯀꯥ ꯂꯥꯛꯑꯣ ꯅꯨꯡꯉꯥꯏꯕꯅꯦ
ꯑꯣꯁꯅꯅꯨꯡꯉꯕ꯭ꯔꯣꯅꯦ
ꯅꯨꯡꯉꯥꯏꯑꯦ
ꯕ꯭ꯔꯦꯛꯇ ꯆꯥꯛ ꯄꯤꯖꯕ꯭ꯔꯣ
ꯑꯌꯨꯛꯇ ꯆꯥꯛ ꯄꯤꯖꯩ ꯍꯣꯏ
ꯑꯣ ꯊꯦꯟꯖꯥꯡꯉ ꯊꯦꯝꯖꯥꯡꯉꯟꯁꯥꯡꯅꯣ
ꯑꯥꯎ ꯅꯪ ꯆꯥꯅꯤꯡꯉꯦ ꯍꯥꯏꯗꯥꯏꯅꯦ ꯄꯤꯖꯥꯒꯦꯂꯥ ꯑꯣ ꯍꯥꯎꯋꯦ ꯌꯥꯝ ꯍꯥꯎꯕꯅꯤ ꯃꯍꯥꯎ ꯌꯥꯝ ꯂꯩꯕꯅꯤ ꯇꯥꯕ꯭ꯔꯣ
ꯅꯪ ꯅꯨꯡꯇꯤꯒꯤ ꯆꯥꯕ꯭ꯔꯣ ꯊꯦꯝꯆꯥꯡꯒꯤ ꯌꯦꯟꯁꯥꯡꯁꯤꯕꯣ
ꯅꯨꯡꯇꯤꯒꯤꯗꯤ ꯆꯥꯗꯦꯗ ꯑꯍꯥꯎꯕ ꯅꯨꯃꯤꯠꯁꯨ ꯂꯩ ꯍꯥꯎꯗꯕ ꯅꯨꯃꯤꯠꯁꯨ ꯂꯩ
ꯆꯥꯎꯥꯛ ꯀꯩꯅꯣ ꯍꯥꯎꯔꯗꯤ ꯅꯨꯡꯇꯤꯒꯤ ꯆꯥꯗꯣꯏꯅꯦꯅꯦ
ꯌꯥꯝ ꯆꯥꯔꯗꯤ ꯃꯥ ꯃꯥꯜꯂꯛꯀꯅꯤꯌꯦ ꯑꯗꯨꯒꯤ ꯌꯥꯗꯦꯕ ꯈꯖꯤꯛ ꯈꯖꯤꯛ ꯆꯥꯕ
ꯑꯣ ꯎꯝ
ꯅꯪꯁꯨ ꯈꯖꯤꯛ ꯈꯖꯤꯛ ꯆꯥꯎꯀꯣ ꯌꯥꯝ ꯌꯥꯝ ꯆꯥꯔꯗꯤ ꯃꯥ ꯃꯥꯜꯂꯛꯄꯅꯦ
ꯎ
ꯎ ꯅꯪ ꯊꯕꯛꯀꯤ ꯇꯧꯕ꯭ꯔꯣ
ꯌꯥ ꯊ ꯊ
ꯑꯣ
ꯆꯨꯡ ꯀ ꯀ
ꯇꯥꯕ꯭ꯔꯣ
ꯃ ꯏ ꯆꯕ ꯅ
ꯍꯜꯂꯣ
ꯇꯥꯏ ꯇꯒ꯭ꯔ
ꯅꯪ ꯈꯣꯟꯖꯦꯟ ꯇꯥꯗ꯭ꯔꯦ
ꯑꯣ ꯑꯩ ꯈꯔ ꯂꯥꯞꯅ ꯂꯩꯕꯒꯤ
ꯀꯔꯤꯒꯤꯅꯣ ꯅꯪ ꯂꯥꯞꯅ ꯂꯩꯔꯤꯁꯦ ꯆꯩ ꯆꯥꯅꯤꯡꯕ꯭ꯔꯥ
ꯊꯦꯝꯆꯥꯥꯅ ꯌꯥꯂꯨꯕꯒꯤꯅꯦ
ꯈꯝꯆꯥꯟ ꯐꯥꯕ ꯂꯥꯛꯀꯦ ꯍꯥꯏꯔꯣ
ꯑꯥꯎ ꯊꯅꯤ
ꯐꯖꯅ ꯂꯩꯔꯒꯣ ꯅꯪ ꯐꯥꯕ ꯂꯥꯛꯀꯦ ꯍꯥꯏꯕꯅꯦ ꯃꯥꯅ
ꯑ ꯍꯧ ꯑꯩ ꯍꯧꯖꯤꯛꯈꯤ
ꯊ꯭ꯔꯤ ꯊ꯭ꯔꯤ
ꯇꯥꯕ꯭ꯔꯣ
ꯅꯪꯁꯦ ꯕꯣꯜ ꯁꯨꯅꯕ ꯌꯥꯝ ꯍꯩꯕ ꯃꯥꯜꯂꯦ
ꯀꯩ ꯕꯣꯜꯅꯣꯗ ꯈꯦꯝꯆꯥꯡꯒꯤ ꯅꯪ ꯆꯥꯛ ꯆꯥꯗꯣꯏꯅꯦ ꯑꯩꯗꯤ ꯕꯣꯜꯁꯅꯥꯔꯔꯣꯏ
ꯎ
ꯊꯤꯟꯖꯥꯡꯒꯤ ꯃꯅꯥꯛ ꯈꯛꯇ ꯑꯗꯨꯝ ꯂꯩꯔꯒ ꯆꯥꯛ ꯆꯥꯔꯣꯏ ꯂꯩꯏꯔꯒꯦ
ꯈꯦꯝꯆꯥꯡꯒ ꯄꯤꯖꯔꯣꯏ ꯅꯪ ꯑꯣꯏꯅ ꯄꯤꯖꯒꯦ ꯂꯥꯛꯑꯣ
ꯑꯁ ꯑꯩꯗꯤ ꯆꯥꯅꯤꯡꯗꯦꯖ
ꯀꯩꯒꯤ
ꯑꯁ ꯑꯩꯗꯤ ꯆꯥꯃꯟꯕꯒꯤ
ꯆꯃꯟ ꯃꯒꯤ ꯆꯅꯤꯡꯗ꯭ꯔꯦ
ꯑ